ꯄꯨꯁꯤꯕꯣ-
ꯇꯥꯔꯦ ꯑꯦꯁ ꯀꯩꯅꯣ ꯑꯉꯥꯎꯕ ꯀꯣꯜ ꯇꯧ ꯍꯥꯏꯔꯒ ꯉꯔꯥꯡꯗꯁꯨ ꯑꯩꯅ ꯇꯥꯛꯈꯔꯦ ꯑꯗꯨꯗ ꯌꯥꯗ꯭ꯔꯗꯤ ꯀꯟꯇꯤꯅ꯭ꯌꯨꯗꯨ ꯅꯝꯃꯒ ꯑꯗꯨꯝ ꯇꯧꯔꯛꯑꯣ ꯌꯥꯕꯅꯦꯅ ꯅꯨꯡꯇꯤꯒꯤ ꯇꯥꯛꯅꯩꯗꯨ ꯀꯩꯒꯤꯅꯣ
ꯑꯩꯗꯤ ꯀꯥꯎꯕꯩꯅꯦ ꯈꯪꯖ ꯂꯥꯛꯆꯗꯦ ꯑꯗꯨꯒꯤꯅꯤꯗ
ꯑꯗꯨꯃꯥꯏꯅ ꯀꯥꯎꯔꯗꯤ ꯀꯃꯥꯏꯅ ꯌꯥꯗꯣꯔꯤꯒꯦ
ꯍꯣꯏ ꯅꯪꯕꯨ ꯆꯥꯔꯕꯣ
ꯍꯣꯏꯁꯦ ꯑꯩꯕꯨꯗꯤ ꯆꯥꯗꯔꯦ ꯑꯩꯗꯣ ꯉꯁꯥꯏ ꯄꯂꯥꯎ ꯆꯥꯁꯤꯟꯒꯤꯕꯒꯤ ꯑꯗꯣ ꯅꯪꯕꯨ ꯆꯥꯔꯕꯣ
ꯆꯥꯔꯦ ꯑꯩ ꯍꯧ ꯆꯥ ꯇꯣꯛꯄꯗ ꯉꯥꯏꯔꯤ ꯏꯔꯣꯟꯕ ꯇꯧꯏ ꯍꯋꯥꯏ ꯍꯋꯥꯏ ꯑꯁꯥꯡ ꯏꯔꯣꯟ- ꯍꯥꯎꯒꯔꯦ ꯍꯥꯏꯇꯥꯔꯦ ꯄꯥꯛꯅꯝꯒ ꯀꯩꯅꯣ ꯇꯧꯔꯛꯄꯅꯤꯅ
ꯄꯥꯛꯅꯝ ꯅꯪ ꯃꯥꯟꯕꯗꯨ ꯌꯥꯎꯕ꯭ꯔꯣ
ꯑꯩꯗꯤ ꯃꯥꯟꯗꯦꯗ ꯅꯪ ꯃꯥꯟꯅꯗꯤ ꯌꯥꯎꯋꯦ
ꯑꯩ ꯃꯥꯟꯕꯗꯨꯗꯤ ꯍꯥꯎꯗꯤ ꯍꯥꯎꯔꯝꯅꯤꯍꯦ
ꯅꯪ ꯃꯥꯟꯕꯁꯤꯅꯤ ꯍꯦꯟꯅ ꯍꯥꯎꯇꯔꯤꯖꯦ ꯑꯗꯩ ꯑꯣꯅꯤꯡꯒꯨꯝ ꯂꯥꯛꯀꯨꯝ ꯇꯧꯒꯤꯗꯩꯗꯤ ꯈꯔ ꯆꯥ ꯑꯗꯨꯝ ꯇꯣꯛꯑꯕꯅꯦ
ꯑꯣꯟꯅꯤꯡꯉꯨꯒꯅꯨ ꯑꯣꯅꯤꯡꯉꯨꯒꯅꯨ ꯊꯟꯅꯕ ꯆꯥꯎ ꯍꯣꯔꯦꯟ ꯅꯨꯡꯗꯥꯡ ꯑꯃꯨꯛ ꯃꯦꯒꯤ ꯍꯧ ꯂꯩꯔꯝꯅꯤ ꯅꯠꯇ꯭ꯔꯗꯤ
ꯎꯝ ꯃꯦꯒꯤꯅ ꯐꯔ ꯖꯥꯠꯅꯤꯗ ꯒ꯭ꯌꯥꯟ ꯇꯥꯗꯦꯗ ꯁꯍꯍ ꯑꯗꯨ ꯀꯩꯅꯣꯝ ꯇꯥ ꯍꯥꯏꯒꯦꯅꯦ
ꯍꯥꯏꯔꯛꯑꯣ
ꯍꯌꯦꯡ ꯂꯥ ꯍꯥꯡꯆꯤꯠꯂꯥ ꯑꯝꯇꯪ ꯎꯟꯅꯁꯤꯗꯅ ꯀꯔꯤ ꯍꯥꯏꯒꯦ ꯅꯪꯕꯣ
ꯀꯩꯅꯣ ꯀꯩꯅꯣ ꯇꯧꯔꯒ ꯆꯥꯗꯣꯏꯔꯣ ꯅꯠꯇ꯭ꯔꯒ ꯄꯤꯖꯗꯣꯏꯔꯣ ꯁꯦꯡꯅ ꯍꯥꯏꯔꯛꯑꯣ
ꯄꯤꯖꯍꯟꯗꯣꯏꯕ
ꯄꯤꯖꯍꯟꯕꯩ ꯄꯩꯁꯥꯗꯤ ꯂꯩꯇꯦ ꯑꯩꯉꯣꯟꯗ ꯅꯪ ꯄꯤꯖꯒꯦ ꯍꯥꯏꯕ ꯑꯃ ꯌꯥꯔꯦ ꯈꯥꯏꯒꯠꯅꯁꯦ ꯍꯥꯏꯕ ꯑꯃꯁꯨ ꯌꯥꯕꯨꯗꯤ ꯌꯥꯏ ꯇꯧꯕꯇꯕꯨ ꯑ ꯖ ꯀꯩ ꯌꯥꯝ ꯀꯟꯅꯗ ꯈꯥꯏꯒꯠꯅꯕꯩ ꯄꯩꯁꯥꯒꯥꯗꯤ ꯂꯩꯇꯦ
ꯆꯥꯕꯥꯎꯗꯤ ꯊꯛ ꯌꯥꯏꯗꯅ ꯂꯦꯃꯟ ꯇꯤ ꯑꯣꯏꯔꯁꯨ
ꯃꯣꯏ ꯂꯦꯃꯟ ꯇꯤꯗꯨ ꯑꯩꯗꯤ ꯑꯃꯈꯛꯇꯅ ꯑꯣꯛꯇꯦ ꯍꯥꯏꯕ ꯃꯣꯏ ꯄꯤꯁꯤꯛ ꯄꯤꯛꯄꯗꯨꯅ ꯒ꯭ꯂꯥꯁ ꯏꯆꯥꯎ ꯆꯥꯎꯁꯤꯜꯂꯒ ꯍꯥꯎꯕꯗꯤ ꯍꯥꯎꯋꯦꯕ ꯑꯗꯨ ꯁꯔꯨꯛ ꯀꯩꯅꯣ ꯇꯧꯔꯨꯕ ꯑꯃꯥ ꯑꯥ ꯀꯩꯅꯣꯒꯤ ꯒ꯭ꯔꯦꯁꯂꯣꯝꯒꯤꯗ ꯆꯠꯂꯒ ꯊꯛꯐꯝꯗꯨꯗ ꯊꯛꯎꯕ ꯃꯣꯏꯗꯨꯗꯤ ꯌꯥꯝ ꯃꯣꯏꯗꯨꯗꯤ ꯐꯤꯐꯇꯤ- ꯄꯤꯔꯁꯨ ꯆꯥꯎꯋꯤꯗꯨꯗꯤ ꯌꯥꯏꯗꯅ
ꯈꯪꯗꯦꯅ ꯑꯗꯨꯅ ꯐꯗꯣꯏꯔ ꯑꯗ ꯒ꯭ꯔꯦꯁꯀꯤꯗꯣ ꯑꯩꯗꯤ ꯆꯠꯇꯗꯤ ꯀꯨꯏꯔꯕꯅꯤ ꯃꯣꯏꯖꯦ ꯍꯥꯡꯉꯤ ꯍꯥꯡꯗꯦ ꯒ꯭ꯌꯥꯟ ꯃꯦꯟ ꯑꯃꯨꯛ ꯇꯥꯗꯕ ꯃꯣꯏꯗꯦ
ꯒ꯭ꯌꯥꯟ ꯇꯥꯏ ꯒ꯭ꯌꯥꯟ ꯇꯥꯏ ꯅꯪꯅ ꯒ꯭ꯔꯦꯁꯀꯤꯗꯨ ꯅꯣꯏ ꯈꯪꯅꯕꯩ ꯆꯠꯅꯤꯡꯗꯕꯩꯅꯤ
ꯑꯗꯨꯒꯤ ꯈꯛꯇ ꯅꯠꯇꯦꯗ ꯆꯠꯇꯣ ꯇꯜꯂꯤ ꯍꯥꯏꯗ ꯑꯩꯅ ꯆꯠꯇꯕꯩꯅꯤ ꯍꯩꯁꯨ ꯍꯩꯟꯗꯕ ꯀꯩꯅꯣ ꯃꯤꯗꯣ ꯑꯗꯨꯏ ꯑꯩꯅ ꯆꯠꯇꯕꯩꯅꯤꯗ
ꯍꯣ ꯑꯗꯨꯕꯨꯗꯤ ꯑꯩ ꯍꯥꯏꯖꯤꯅꯤ ꯅꯪꯅ ꯑꯗꯨꯒꯤ ꯆꯠꯅꯤꯡꯗꯕꯩꯅꯤ ꯍꯥꯏꯕ ꯍꯥꯡꯉꯤ ꯍꯥꯡꯗꯩꯒ ꯀꯣꯛ ꯍꯥꯏꯖꯤꯜꯂꯛꯀꯅꯣꯕ ꯑꯗꯨ ꯅꯣꯏ ꯀꯩꯅꯣꯒꯤꯗ ꯑꯅꯧꯕ ꯑꯃ ꯍꯥꯡꯕꯗꯣ ꯑꯗꯨ ꯆꯅꯥꯡ ꯅꯪꯅ ꯅꯣꯡꯃ ꯆꯅꯥ ꯆꯅꯥ ꯍꯥꯏꯕ꯭ꯔꯥ ꯀꯩꯅꯣꯃ ꯇꯧꯋꯦ ꯍꯥꯏꯕꯗꯣ ꯃꯣꯏꯗꯨꯗꯤ ꯇꯥꯡ- ꯑꯩ ꯌꯥꯔꯦ ꯑꯗꯨꯗꯤ ꯇꯥꯡꯕꯅꯤ ꯇꯣꯛꯑꯁꯤ
ꯀꯔꯝꯕꯅꯣ
ꯀꯩꯅꯣꯒꯤꯗꯨ ꯀꯔꯤ ꯄꯔꯦꯡꯅꯣ ꯑꯃ ꯍꯥꯏꯗꯥꯏꯅꯦ ꯔꯥꯖꯙꯥꯅꯤ ꯍꯥꯏꯕ꯭ꯔꯥ ꯄꯔꯦꯡ ꯍꯥꯏꯕ꯭ꯔꯥ ꯀꯩꯅꯣ ꯃꯌꯥꯝ ꯕꯝ ꯄꯔꯦꯡꯒꯤꯗꯨ
ꯑꯣ ꯑꯗꯨꯗꯤ ꯍꯣꯏ ꯁꯍꯍ ꯑꯁ ꯑꯗꯨꯗꯤ ꯈꯤꯇꯪ ꯀꯩꯅꯣ ꯇꯧꯗ ꯑꯁ ꯂꯥꯛꯀꯦ ꯇꯧꯔꯣꯏ ꯂꯥꯛꯀꯦ ꯇꯧꯔ ꯑꯩ ꯑꯗꯨꯝ ꯑꯗꯨꯗꯤ ꯑꯝꯇꯪꯒ ꯅꯪ ꯑꯝꯇꯪ ꯀꯩꯅꯣꯗꯤ ꯇꯧꯒꯦ ꯈꯟꯕꯅꯦꯕ ꯈꯟꯅ ꯈꯟꯅ ꯈꯟꯅ ꯁꯨꯝ ꯂꯥꯛꯅꯤ ꯂꯥꯛꯑꯣꯏ ꯂꯥꯛꯅꯤ ꯂꯥꯛꯑꯣꯏ ꯈꯔ ꯇꯧꯈꯤꯕꯁꯤꯗꯕ ꯑꯩ ꯁꯨꯝ ꯇꯨꯃꯤꯟ ꯂꯩꯒꯤ ꯂꯩꯒꯤꯕꯩꯅꯤꯗ
ꯀꯔꯤꯕꯨ ꯍꯥꯏꯔꯤꯝ ꯂꯥꯛꯅꯤ ꯂꯥꯛꯑꯣꯏ ꯂꯥꯛꯅꯤ ꯂꯥꯛꯑꯣꯏ ꯌꯦ ꯃꯤ ꯃꯔꯣꯟ ꯉꯥꯡꯉꯣ
ꯂꯥꯛꯅꯤ ꯂꯥꯛꯑꯣꯏ ꯍꯥꯏꯁ ꯃꯍꯥꯇꯃꯥ ꯒꯥꯟꯙꯤꯗꯣ ꯂꯥꯛꯅꯤ ꯂꯥꯛꯑꯣꯏ ꯇꯧꯒꯤꯕ ꯑꯩꯉꯣꯟꯗ
ꯃꯍꯥꯠꯃꯥ ꯒꯥꯟꯙꯤꯅ ꯃꯁꯥꯅ ꯂꯥꯛꯆꯕꯒꯤ ꯊꯕꯛꯇꯨꯃ ꯑꯣꯏꯔꯔꯣꯏ ꯁꯤꯔꯅꯤꯅꯤ ꯌꯥꯝ ꯌꯥꯝ ꯌꯥꯝ ꯐꯪ ꯔꯤꯗ ꯎꯝ
ꯈꯪꯗꯦꯅ ꯅꯠꯇ꯭ꯔꯒ ꯑꯩꯅ ꯑꯩꯅꯒ ꯁꯨꯝ ꯀꯛꯆꯤꯡ ꯃꯔꯣ ꯂꯣꯜꯂꯦ ꯅꯪꯅꯒ ꯑꯃꯨꯛ ꯍꯥꯏꯗꯤ ꯂꯣꯟꯗ ꯅꯔꯀꯥꯟꯗꯨꯗ ꯃꯣꯏꯁꯨ ꯃꯀꯣꯡ ꯑꯥꯎꯔꯖꯥꯅꯤꯗ
ꯑꯉꯥꯎꯕ ꯅꯪꯅ ꯅꯪꯒ ꯄꯨꯟꯗꯅ ꯑꯩꯁꯦ ꯃꯥꯡꯉꯕꯅꯦ ꯑꯩꯁꯦ ꯈꯪꯉꯕ ꯃꯥꯡꯉꯕ
ꯑꯗꯨ ꯀꯩꯅꯣ ꯍꯥꯏꯒꯦꯅ ꯁꯤꯒꯨꯝ ꯗꯤꯀꯣ ꯇꯧꯕꯁꯤꯅꯦ ꯍꯥꯏꯗꯤ ꯃꯣꯏꯅ ꯑꯁꯤꯒꯤ ꯏꯁꯀꯤꯜ ꯊꯣꯛꯏꯁꯦ
ꯑꯗꯨ ꯅꯪ ꯄꯨꯡ ꯀꯌꯥ ꯇꯨꯝꯗꯣꯏꯅꯣ ꯑꯃꯨꯛ ꯇꯧꯔꯛꯑꯅꯤ
ꯐꯃꯨꯡ ꯐꯃꯨꯡ ꯀꯥꯈꯠꯂꯕ꯭ꯔꯣ
ꯐꯃꯨꯡ ꯀꯥꯈꯠꯂꯑꯦ ꯌꯥꯔꯦ ꯋꯥꯔꯤ ꯑꯃ ꯑꯣꯏꯅ ꯂꯤꯔꯣ
ꯋꯥꯔꯤꯁꯦ ꯑꯦ ꯉꯁꯥꯏ ꯀꯩꯅꯣꯒꯤꯗꯣ ꯄꯥꯎ ꯇꯥꯕ꯭ꯔꯥ ꯄꯥꯎꯅꯥ ꯕꯖꯥꯔꯒꯤ ꯑꯃ ꯀꯩꯅꯣ ꯇꯧꯋꯤ ꯍꯥꯏꯗꯣ ꯇ꯭ꯔꯥꯐꯤꯛꯀꯤ ꯀꯩꯅꯣꯗ ꯁꯣꯛꯑꯝꯃꯦ ꯈꯣꯠꯂꯝꯃꯦ ꯀꯩꯅꯣ ꯇꯧꯔꯝꯃꯦ ꯍꯥꯏꯗꯣ
ꯇꯣ ꯑꯗꯨ ꯕꯣꯔꯤꯡꯁꯨ ꯋꯥꯔꯤ ꯇꯧꯔꯛꯀꯥꯟꯗ ꯅꯨꯡꯉꯥꯏꯕ ꯋꯥꯔꯤ ꯇꯧꯔ
ꯑꯗꯨꯏ ꯋꯥꯗ ꯑꯣꯏ ꯍꯥꯏꯌꯦꯕ ꯑꯩꯈꯣꯏ ꯏꯃꯥꯟꯅꯕ ꯆꯠꯈꯤꯕꯅꯦꯕ ꯈꯪꯉꯕ꯭ꯔꯥ ꯃꯥ ꯀꯩꯅꯣ ꯆꯦꯛꯀꯑꯞ ꯆꯠꯅꯤ ꯍꯥꯏꯗꯅ ꯁꯨꯃꯥꯏꯅ ꯃꯥ ꯍꯥꯕꯤ ꯂꯩꯔꯤꯉꯩꯗ ꯃꯥꯏ ꯃꯃꯥꯡ ꯊꯣꯛꯄꯅꯦ ꯍꯥꯏꯔꯛꯄꯩ ꯋꯥꯅꯤꯗ ꯅ꯭ꯌꯨꯁ ꯇꯧꯔ ꯂꯥꯛꯑꯅꯤꯅ ꯍꯥꯏꯅ ꯃꯥ ꯉꯁꯥꯏ ꯃꯥꯁꯦ ꯅꯨꯡꯊꯤꯟ ꯍꯜꯂꯛꯑꯕꯅꯦꯕ ꯝꯅ ꯄꯨꯡ ꯑꯌꯨꯛ ꯄꯨꯡ ꯕꯥꯔꯣ ꯑꯗꯨꯝ ꯄ ꯈꯔ ꯈꯔ ꯊꯣꯛꯈꯤ ꯃꯥꯜꯂꯦꯕ ꯑꯩ ꯐꯖꯅꯗꯤ ꯈꯪꯗ꯭ꯔꯦ ꯃꯥꯅ ꯍꯜꯂꯛꯀꯥꯟꯗ ꯃꯥꯁꯦ ꯄꯨꯡ ꯑꯅꯤ ꯇꯥꯔꯦ ꯑꯗꯨꯉꯣꯟ ꯁꯨꯝ ꯀꯩꯅꯣ ꯇꯧꯀꯥꯟ ꯑꯁ ꯑꯩ ꯅꯪ ꯀꯣꯡ ꯀꯥꯏꯒꯦ ꯍꯥꯏ ꯇꯥꯎ ꯊꯥꯡꯁꯨ ꯅꯠꯇꯦꯉꯥꯏꯗꯣ ꯀꯩꯅꯣ ꯇꯧꯋꯗꯣ ꯀꯇꯔꯅꯤ ꯍꯥꯏꯒꯨꯝ ꯃꯥꯏ ꯃꯃꯥꯡ ꯊꯣꯛꯑꯦ ꯑ ꯐꯔꯤ ꯇꯧꯕ ꯅ ꯏꯝꯐꯥꯜ ꯀꯥꯕꯕꯨ ꯂꯝꯐꯦꯜ ꯀꯥꯕꯕꯨ ꯅꯪ ꯃꯤꯁꯇ ꯌꯥꯝ ꯂꯥꯛꯍꯜꯂꯤ ꯍꯥꯏꯅ ꯇꯧꯕꯤꯕ
ꯃꯥꯗꯣ ꯐꯣꯇꯣ ꯀꯥꯞꯄꯗ ꯌꯥꯎꯒꯦ ꯍꯥꯏꯕ
ꯈꯔꯤ
ꯃꯥꯗꯨ ꯃꯤꯅ ꯐꯣꯇꯣ ꯀꯥꯞꯄꯗ ꯌꯥꯎꯒꯦ ꯍꯥꯏꯕꯔꯕ
ꯁꯨꯝ ꯐꯥꯒꯤ ꯇꯧꯑꯣꯏꯅꯤꯗꯣ ꯀꯧ ꯀꯥꯎ ꯌꯥꯎꯋꯏ ꯍꯥꯏꯗꯣ ꯃꯥꯏ ꯃꯃꯥꯡꯃꯛꯇ ꯀꯩꯅꯣꯗꯣ ꯆꯦꯟꯒꯤ ꯈꯣꯠꯈꯤ ꯑꯗꯩ ꯇꯥꯏ ꯈꯣꯠꯂꯤ ꯍꯥꯏꯗꯤ ꯁꯨꯝ ꯈꯤꯇꯪ ꯂꯥꯞꯇꯪ ꯑꯣꯏꯅ ꯎꯔꯁꯨ ꯍꯥꯏꯗꯤ ꯃꯃꯥꯡꯗ ꯊꯣꯛꯑꯣꯗꯣ ꯑꯗꯩ ꯃꯤ ꯁꯣꯛꯏ ꯃꯤꯗꯨꯁꯨ ꯃꯉꯣꯟꯗꯒꯤꯩ ꯑꯗꯨꯝ ꯍꯥꯏꯗꯤ ꯁꯨꯝ ꯀꯩꯅꯣ ꯊꯧ ꯁꯤ ꯆꯠꯈꯤꯕꯗꯣ ꯑꯗꯨꯃꯥꯏꯅ ꯑꯃꯨꯛ ꯍꯥꯏꯕꯒꯤ ꯋꯥꯅꯤꯗ
ꯐꯔꯦꯠ ꯐꯔꯦ ꯅꯪꯒꯤ ꯋꯥꯈꯜꯅ ꯑꯗꯨ ꯌꯧꯔꯗꯤ ꯑꯩꯈꯣꯏꯗꯤ ꯀꯔꯤ ꯍꯥꯏꯔꯨꯅꯤ ꯅꯪ ꯄꯨꯡ ꯀꯌꯥꯗ ꯇꯨꯝꯗꯣꯏꯅꯣ
ꯀꯔꯤ
ꯅꯪ ꯄꯨꯡ ꯀꯌꯥꯗ ꯇꯨꯝꯗꯣꯏꯅꯣ
ꯑꯣ ꯑꯩ ꯉꯁꯤ ꯄꯨꯡ ꯇꯔꯥ ꯇꯣꯝꯗꯧ ꯃꯥꯜꯂꯦ ꯑꯩꯅ ꯀꯔꯤ ꯀꯔꯤ ꯍꯥꯏꯁ ꯀꯔꯤꯆ ꯃꯣꯏꯗ ꯉꯁꯤꯁꯦ ꯌꯥꯝ ꯄꯤꯛꯅ ꯆꯥꯎꯒꯨꯝ ꯇꯧꯋꯅ ꯀꯩꯒꯤꯅꯣ ꯈꯪꯗꯦ
ꯅꯪ ꯕꯣꯂꯨꯝꯗꯨ ꯂꯩꯈꯠ ꯐꯠꯇꯕꯩ ꯑꯣꯏꯔꯝꯅꯤ ꯑꯩꯉꯣꯟꯗꯗꯤ ꯅꯪ ꯈꯣꯟꯖꯦꯜꯗ ꯍꯧꯃꯟꯗꯅ ꯇꯥꯅꯤꯡꯗꯕ ꯑꯃ ꯌꯥꯎꯔꯦ
ꯚꯣꯂꯌꯨꯝꯗꯤ ꯐꯨꯜꯅꯤ ꯂꯩꯈꯠꯂꯤꯏꯁꯦ ꯅꯈꯣꯟꯗ ꯄꯤꯛꯊꯔꯛꯄꯅ ꯅꯠꯇ꯭ꯔꯒ ꯀꯅꯥ ꯂꯩꯕꯅꯣ ꯐꯃꯨꯡꯗ ꯂꯩꯕꯒꯤ ꯃꯥꯜꯂꯦ ꯅꯪꯁꯦ ꯑꯃꯨꯛ ꯅꯪ ꯃꯣꯟꯗ ꯍꯨꯖꯤꯛꯄ ꯉꯥꯡꯉꯑꯀꯥꯟꯁꯤꯦ ꯑꯩꯉꯣꯟꯗ ꯌꯥꯝ ꯄꯤꯛꯅ ꯇꯥꯏꯑꯕ ꯑꯩꯅ ꯌꯦꯡꯉꯤꯕꯅꯦ
ꯃꯤꯁ ꯑꯩꯅ ꯃꯉꯣꯟꯗ ꯍꯤꯞꯄꯒ ꯇꯥꯔꯀꯥꯟꯗꯅ ꯌꯥꯝ ꯄꯤꯡ ꯇꯥꯏꯦ ꯑꯗꯣ ꯅꯪ ꯀꯩꯅꯣꯗꯤ ꯁꯥ ꯉꯥ ꯆꯥꯗ꯭ꯔꯕꯣ ꯍꯧꯖꯤꯛꯀꯥꯟꯁꯤꯕꯨ
ꯑꯁ ꯉꯁꯤ ꯍꯧꯒꯦꯗꯤ ꯇꯧꯕꯅꯤ ꯑꯗꯨꯗ ꯈꯪꯗꯦ ꯍꯌꯦꯡ ꯍꯪꯆꯤꯠ ꯈꯔ ꯈꯪꯗꯦ ꯇꯧꯔꯛꯇꯧ ꯃꯥꯜꯂꯤ ꯈꯣꯠꯂꯤ ꯍꯥꯏꯅꯕꯅꯤ ꯑꯩꯁꯨ ꯃꯈꯥꯗꯣ ꯇꯥꯗ꯭ꯔꯦ ꯍꯥꯏꯗꯤ ꯈꯔꯂ ꯆꯠꯊꯣꯛꯇ꯭ꯔꯦ ꯑꯩꯁꯨ ꯄ ꯆꯣ ꯆꯥ ꯆꯣ ꯆ ꯇꯧꯕꯗꯅ ꯌꯥꯔꯦ ꯍꯥꯏꯗꯅ ꯑꯩꯁꯨ ꯍꯥꯏꯗ꯭ꯔꯕꯗꯣ ꯃꯣꯏ ꯉ ꯀꯩꯅꯣ ꯇꯧꯕ ꯀꯥꯏ ꯀꯥꯏ ꯂꯩꯒꯦ ꯍꯥꯏ ꯇꯧꯕ ꯑꯃꯅ ꯆꯤꯜꯂꯤ ꯈꯣꯠꯂꯤ ꯆꯤꯟꯕ ꯍꯥꯏꯗꯤ ꯊꯕꯛ ꯆꯠꯊꯣꯛꯏ ꯈꯣꯠꯇꯣꯛꯏ ꯄꯣꯅ ꯀꯩꯅꯣ ꯇꯧꯔꯁꯤꯦꯅ ꯍꯣꯏ ꯌꯥꯔꯦꯁꯦ ꯍꯥꯏꯥꯟꯗ ꯋꯥꯔꯤꯗꯨ ꯇ ꯎꯝ
ꯑꯩꯁꯨ ꯉꯁꯤꯛ ꯍꯜꯂꯛꯄ ꯊꯦꯡꯉꯦ ꯄꯨꯡ ꯇꯔꯦꯠ ꯃꯈꯥꯏ ꯇꯥꯔꯦ ꯌꯨꯝ ꯌꯣꯛꯁꯤꯑꯀꯥꯟꯗ
ꯀꯩ ꯉꯁꯤ ꯉꯁꯤ ꯊꯦꯡꯉꯤ ꯀꯩ ꯇꯧꯔ ꯃꯤ ꯌꯥꯝ ꯆꯪꯉꯛꯄꯣꯏꯔꯣ ꯂꯥꯛꯄꯣꯏꯔꯣ ꯀꯃꯥꯏꯅ ꯇꯧꯒꯦ
ꯑꯗꯨꯝ ꯑꯃ ꯑꯃ ꯇꯧꯔꯤꯒ ꯍꯥꯏ ꯊꯦꯡꯗꯣꯛꯈ꯭ꯔꯕ ꯑꯗꯒꯤ ꯐꯔꯛ ꯇꯥꯕ ꯑꯩꯅ ꯊꯤꯟꯖꯤꯜꯂꯝꯕ ꯑꯃꯨꯛ ꯃꯥꯗꯣ ꯑꯗꯨ ꯊꯤꯟꯖꯤꯜꯂꯨꯕꯩ ꯊꯤꯟꯖꯤꯟꯕꯒꯤ ꯖꯔꯅꯤꯗꯨ ꯑꯩꯉꯣꯟꯗ ꯑꯗꯨꯝ ꯌꯨꯝ ꯌꯧꯔꯛꯑꯗꯣꯏꯅꯦꯕ ꯍꯪꯒꯠ ꯍꯟ ꯆꯠꯂꯨ ꯊꯤꯟꯖꯤꯜꯂꯨꯕꯗꯨꯅ
ꯇꯪ ꯍꯪꯒꯦꯅ ꯃꯥꯏꯗꯣ ꯄꯨꯂꯞ ꯏ ꯑꯦꯝ ꯑꯥꯏ ꯇꯧꯕ꯭ꯔꯣ ꯄꯣꯠ ꯅꯠꯇꯦ ꯄꯣꯠ ꯆꯩꯗꯨꯕꯨ ꯏ ꯑꯦꯝ ꯑꯥꯏ ꯇꯧꯕꯔ ꯈꯛꯇꯅꯤꯗ
ꯈꯪꯗꯦ ꯃꯥ ꯑꯦ ꯑꯦꯝ ꯑꯥꯏ ꯇꯧ ꯇꯧꯔꯝꯗꯧꯗꯤ ꯃꯥꯟꯗꯦ ꯄꯣꯠ ꯆꯩꯒꯤ ꯑꯣꯏꯅꯗꯤ ꯇꯧꯔꯝꯗꯧ ꯃꯥꯟꯗꯦ ꯑꯗꯨꯒ ꯍꯣꯏ ꯇꯧꯔꯝꯗꯧ ꯃꯥꯟꯗꯦꯗ ꯑꯦ ꯑꯦꯝ ꯑꯥꯏ ꯑꯦ ꯑꯦꯝ ꯑꯥꯏ ꯇꯧꯕꯒꯤꯁꯨ ꯂꯩꯇꯕꯅꯦꯕ ꯀꯩꯁꯨ ꯑꯩꯈꯣꯏꯗ ꯀꯩꯅꯣ ꯍꯥꯏꯕꯗꯤ ꯆꯥꯎꯔ ꯂꯧꯕ ꯅꯠꯇꯕꯅꯤꯅꯅꯦ ꯅꯣꯡꯃꯩ ꯈꯤꯛꯀꯦꯦꯛ ꯈꯤꯛꯀꯦ ꯂꯧꯕꯅꯤꯅ ꯀꯩꯁꯨ ꯏ ꯑꯦꯝ ꯑꯥꯏ ꯏ ꯑꯦꯝ ꯑꯥꯏꯗꯨꯅ ꯆꯥꯎꯅ ꯀꯩꯅꯣ ꯑꯃꯨꯛ ꯂꯧꯔꯀꯥꯟꯗ ꯃ ꯊꯤꯕ ꯅꯨꯡꯉꯥꯏꯕ ꯋꯥꯅꯦꯕ ꯑꯩꯈꯣꯏꯗꯨꯅ ꯆꯥꯎꯅ ꯅꯠꯇꯦꯕ ꯍꯥꯏꯗꯤ ꯉꯁꯤꯒꯤ ꯐꯥꯏꯚ ꯊꯥꯎꯖꯟꯒꯤ ꯂꯧꯔꯦ ꯈꯜꯂꯁꯤꯦ ꯈꯔ ꯂꯩꯔꯒ ꯑꯃꯨꯛ ꯑꯅꯟꯗꯔ ꯇꯦꯟꯒꯤ ꯑꯃꯨꯛ ꯂꯧꯔꯦ ꯈꯜꯂꯣꯔ ꯂꯩꯔꯒ ꯑꯃꯨꯛ ꯇꯔꯥꯃꯉꯥꯒꯤ ꯂꯧꯋꯦ ꯑꯗꯨꯃꯥꯏꯅ ꯇꯧꯕꯅꯤꯅ ꯃꯆꯠꯆꯦꯠ ꯃꯆꯦꯠ ꯇꯧꯕꯅꯤꯅ ꯏ ꯑꯦꯝ ꯑꯥꯏ ꯊꯤꯕ ꯑꯃꯁꯨ ꯈꯪꯉꯣꯏꯕ ꯑꯗꯨꯅ
ꯑꯗꯨꯃꯥꯏꯅ ꯄꯣꯠ ꯆꯩꯗꯨꯗꯤ ꯌꯥꯝꯍꯧꯗ꯭ꯔꯣ ꯃꯑꯣꯡ ꯆ ꯇꯥꯎꯗ꯭ꯔꯣ
ꯄꯣꯠ ꯆꯩꯩꯕꯨꯗꯤ ꯌꯥꯝꯗꯤ ꯄꯣꯠꯆꯩ ꯌꯥꯝꯗꯦ ꯍꯥꯏꯗꯤ ꯑꯗꯨꯝ ꯗꯔꯀꯥꯔ ꯇꯥꯕ ꯉꯥꯛꯇ ꯂꯩꯗ ꯌꯥꯗꯕ ꯃꯈꯩꯗꯣ ꯂꯩꯔꯒ ꯈꯤꯜꯂꯕꯅꯤꯅ ꯑꯗꯨꯝ ꯑꯗꯨꯏꯗꯤ ꯌꯥꯝꯗ ꯌꯥꯔꯣꯏꯕ ꯑꯣ ꯊꯤ ꯍꯥꯏꯔꯒꯁꯨ ꯆꯍꯤ ꯑꯅꯤꯃꯨꯛ ꯁꯨꯖꯜꯂꯛꯀꯗꯧꯔꯕꯅꯤꯅ ꯈꯪꯗꯦꯗ ꯑꯦ ꯑꯦꯝ ꯑꯥꯏ ꯊꯤꯔꯗꯤ ꯅꯪꯉꯣꯟꯗꯒꯤ ꯊꯤꯍꯜꯂꯒ ꯄꯩꯁꯥ ꯈꯔ ꯆꯥꯎꯍꯒꯦ ꯍꯥꯏꯔꯣ ꯅꯪꯅ
ꯍꯥꯥ
ꯏ ꯑꯦꯝ ꯑꯥꯏ ꯊꯤꯔꯗꯤ ꯅꯪꯒꯤ ꯏ ꯑꯦꯝ ꯑꯥꯏꯗꯨ ꯁꯤꯖꯤꯟꯅꯍꯜꯂꯒ ꯃꯉꯣꯟꯗꯒꯤ ꯏꯟꯇꯔꯦꯁꯁꯨ ꯈꯔ ꯐꯪꯍꯧꯒꯦ ꯍꯥꯏꯕꯔꯥ ꯍꯥꯏꯕ
ꯅꯠꯇꯦꯗ ꯃꯥꯒꯤ ꯄꯣꯠ ꯆꯩꯩꯗꯣ ꯌꯥꯝ ꯀꯩꯅꯣ ꯂꯩꯈꯤꯕꯗꯨ ꯑꯦ ꯀꯃꯥꯏꯅ ꯇꯧꯏ ꯈꯣꯠꯂꯦꯅ ꯁꯨꯝ ꯏꯆꯝ ꯆꯝ ꯍꯪꯕꯩ ꯃꯥꯟꯅꯤꯗ ꯑꯩꯅ ꯁꯤꯗ ꯀꯃꯥꯏꯅ ꯃꯒꯤꯗꯣ ꯊꯝꯃꯤ ꯈꯣꯠꯂꯤ ꯀꯃꯥꯏꯅ ꯇꯧꯒꯦ ꯈꯣꯠꯀꯦ ꯍꯥꯏꯗ ꯑꯗꯣ ꯑꯇꯣꯞꯄꯗꯤ ꯃꯥꯒ ꯆꯞ ꯃꯥꯟꯅꯕ ꯀꯩꯅꯣꯁꯤ ꯗꯨꯀꯥꯟꯁꯤ ꯍꯥꯡꯗ꯭ꯔꯤꯕ ꯅꯠꯇ꯭ꯔꯣ ꯑꯗꯨꯒꯤ ꯑꯦꯔꯤꯌꯥꯗ
ꯑꯗꯨꯕꯨꯗꯤ ꯂꯩꯇꯕꯅꯦ ꯃꯣꯏ ꯑꯗꯨꯋꯥꯏꯗꯕꯨꯗꯤ
ꯑꯣ ꯑꯗꯨ ꯃꯥ ꯈꯛꯇ ꯑꯣꯏꯕ
ꯍꯣꯏ ꯃꯔ ꯈꯛꯇ ꯑꯣꯏꯕ ꯑꯗꯨ ꯀꯩꯅꯣ ꯇꯧꯕ꯭ꯔꯣ ꯅ ꯅꯣꯡ ꯆꯨꯕ꯭ꯔꯥ ꯍꯧꯖꯤꯛꯐꯥꯎ
ꯃꯪꯂꯤ ꯁꯥꯔꯤ ꯂꯩ ꯃꯥ ꯂꯩ ꯉꯔꯥꯡ ꯀꯩꯅꯣꯗꯗꯤ ꯉꯁꯥꯏ ꯀꯩꯅꯣꯗ ꯏꯃꯥꯅ ꯍꯥꯏ ꯑꯗ ꯑ ꯑꯁꯣꯝ ꯍꯥꯏ ꯁꯨꯝ ꯏꯝꯐꯥꯜ ꯂꯣꯝ ꯀꯔꯤꯔꯣꯝ ꯍꯥꯏ ꯇꯔꯥ ꯍꯧꯗꯗꯤ ꯈꯔ ꯆꯨꯏ ꯈꯣꯠꯂꯤ ꯊꯥꯏꯔ ꯁꯣꯝꯗꯅ ꯆꯨꯁꯨ ꯉꯁꯤ ꯏꯃꯪ ꯃꯣꯝ ꯃꯒꯣꯝ ꯀꯃꯥꯏꯅ ꯇꯧꯕꯅꯣ
ꯈꯪꯗꯦ ꯅꯣꯡꯁꯦ ꯉꯁꯥꯏ ꯑꯩꯩꯅ ꯍꯜꯂꯛꯑꯝꯗꯥꯏꯗꯣ ꯅꯣꯡ ꯀꯟꯅ ꯆꯨꯑ ꯐꯥꯔꯗ
ꯑꯣ ꯅꯣꯏ ꯃꯉꯨꯠꯄ꯭ꯔꯣ
ꯃꯣꯏ ꯃꯨꯠꯂꯦ ꯅꯣꯏꯁꯨ ꯃꯨꯠꯂꯝꯃꯅꯤꯗ
ꯑ ꯁꯥꯕꯅ ꯁꯤꯌꯦꯅ ꯃꯌꯦꯡ ꯀ ꯀꯩꯅꯣ ꯇꯧ ꯌꯥꯗꯦ ꯃꯨꯠꯅ ꯃꯨꯠꯅ ꯃꯣꯠꯄꯅ
ꯑꯗꯨꯅꯦ ꯁꯥꯕꯅ ꯁꯤꯔꯦ ꯍꯥꯏꯕ ꯃꯩꯅ ꯃꯨꯠꯈ꯭ꯔ ꯂꯩꯕꯅꯤꯅ ꯑꯃꯨꯛ ꯀꯁꯥꯗ ꯃꯛꯁꯥꯜ
ꯅꯪ ꯆꯥꯛ ꯈꯤꯇꯪ ꯃꯑꯣꯡ ꯆꯥꯔꯣꯏꯗ꯭ꯔꯣ ꯑꯗꯨꯝ ꯌꯥꯔꯕ ꯅꯉ
ꯈꯪꯗꯦ ꯂꯥꯝꯗ ꯂꯥꯝꯃꯕꯨꯗꯤ ꯆꯥꯗꯣꯏꯅꯤ ꯈꯔ ꯑꯗꯣ ꯍꯧꯖꯤꯛꯄꯨꯗꯤ ꯂꯥꯝꯗ꯭ꯔꯦ ꯆꯥꯗꯧ ꯃꯥꯟꯗ꯭ꯔꯦꯗ ꯀꯩꯁꯨ ꯑꯩꯗ ꯍꯜꯂꯛꯄ ꯁꯚꯦꯟ ꯊꯥꯔꯇꯤꯃꯨꯛꯇ ꯍꯜꯂꯛꯑꯦ ꯑꯗꯨꯗꯒꯤ ꯆꯥꯕ ꯑꯩꯠ ꯁ꯭ꯋꯥꯏꯗꯅꯦꯕ ꯃꯃꯤꯠ ꯇꯥ ꯂꯣꯏꯔꯒ ꯑꯩꯅ ꯆꯥꯔꯤꯗꯣ ꯑꯗꯨꯅ ꯀꯩꯁꯨ ꯂꯥꯝꯗꯧ ꯃꯥꯟꯗ꯭ꯔꯦꯕ ꯑꯗꯨꯝ ꯄ꯭ꯂꯥꯎ ꯍꯥꯏꯗꯤ ꯆꯥꯛ ꯄ꯭ꯂꯥꯎꯅꯦ ꯌꯦꯟꯖꯥꯡꯅꯦ ꯇꯧꯔꯒ ꯆꯥꯈꯤꯕꯅꯤꯅ ꯆꯥꯛ ꯆꯥꯕ ꯆꯞ ꯃꯥꯟꯅꯔ ꯄꯣꯠꯅꯦꯕ ꯑꯗꯨꯝ ꯍꯣ ꯐꯔꯦ ꯐꯔꯦ ꯄꯣꯊꯥꯖꯅꯣꯁ ꯇ ꯆꯤꯗꯥꯡꯁꯨꯨ
ꯎꯝ ꯑꯩ ꯊꯝꯃꯒꯦ ꯑꯗꯨ ꯑꯣꯏꯏꯗꯤ
ꯍꯣꯏ ꯍꯣꯏ